ꯐ
ꯑꯣ ꯇꯥꯕ꯭ꯔꯣ
ꯑꯣ ꯇꯥꯏ ꯇ
ꯑꯣ ꯀꯩꯗꯧꯔꯃꯤꯅꯣ ꯅꯪꯕꯣ
ꯑꯩ ꯆꯥꯛ ꯊꯣꯛꯄ ꯉꯥꯏꯍꯥꯛ ꯍꯖꯤꯤꯛꯇ ꯂꯥꯡꯉꯝꯕꯅꯦ
ꯑꯣ
ꯁꯤꯦ ꯃꯅꯥ ꯃꯅꯥ ꯃꯁꯤꯡ ꯆꯥꯔꯦꯗ ꯍꯥꯎꯕ ꯆꯥꯁꯦ
ꯑꯁ ꯉꯁꯤꯅ ꯑꯍꯥꯟꯕꯅꯦꯍꯦ ꯅꯪ ꯃꯅꯥ ꯃꯁꯤꯡ ꯍꯥꯏꯔꯛꯏꯁꯦ
ꯋꯥꯔꯤꯁꯦ
ꯍꯥꯏꯗꯤ ꯅꯪ ꯃꯅꯥ ꯃꯁꯤꯡ ꯆꯥꯕ ꯍꯩꯇꯕ ꯑꯣꯏꯅ ꯅꯤꯡꯉꯨꯔꯦ
ꯏ ꯏꯁꯀꯥꯥꯏꯃꯅꯥ ꯃꯁ ꯑꯣꯏꯅꯅꯦ ꯑꯌꯥꯝ ꯌꯥꯝꯕ ꯆꯥꯏꯦ
ꯀꯗꯥꯏꯗꯒꯤꯅ ꯅꯨꯡꯇꯤ ꯇꯧꯔꯨꯕꯅꯤꯒ ꯑꯣꯛ ꯊꯣꯡꯉꯦꯒ ꯑꯗꯨꯗꯒꯤꯗꯤ ꯉꯥ ꯊꯣꯡꯉꯤꯒ ꯌꯦꯟ ꯑꯉꯧꯕ
ꯑꯩ ꯑꯗꯨꯃꯥꯏꯅ ꯑꯗꯨ ꯆꯥꯔꯒꯗꯤ ꯅꯍꯥꯟꯗꯒꯤ ꯂꯣꯏꯔꯝꯃꯅꯤ ꯆꯥꯛꯗꯤ ꯆꯥꯔꯤꯅꯤ ꯀꯗꯥꯏꯗꯕꯨ ꯆꯠꯂꯤꯅꯣ ꯍꯪꯗꯦ ꯑꯩ ꯁꯨꯡꯛꯆꯥꯏ ꯅꯣꯏꯌꯨ ꯍꯥꯏꯕꯗꯨ ꯌꯥꯅꯤ
ꯅꯣꯏꯗꯧ ꯑꯗꯨꯝ ꯐꯅꯤꯃꯤꯅꯦ ꯑꯩꯈꯣꯏꯗꯤ ꯍꯛꯆꯥꯡ ꯄꯥꯅꯤꯡꯉꯤꯃꯤꯅꯦ ꯍꯛꯆꯥꯡꯁꯦ ꯆꯥꯁꯨ ꯆꯥꯗ꯭ꯔꯁꯨ ꯑꯩꯈꯣꯏ ꯄꯥꯉꯣꯏꯗ ꯅꯣꯏꯨ
ꯃꯖꯦ ꯑꯗꯨꯗꯤ ꯆꯥꯏ ꯃꯣꯏ ꯅꯣꯏꯗꯦꯕꯅ ꯆꯥꯕꯗꯤ ꯐꯥꯏꯖꯅ ꯆꯥꯏ
ꯑꯗꯣ ꯅꯣꯏꯔꯛꯈꯤꯅꯤ ꯅꯣꯏꯔꯛꯄ ꯇꯥꯏꯃꯤꯡ ꯑꯃ ꯂꯥꯛꯈꯤꯅꯤ ꯅꯨꯄꯤ ꯊꯤꯖꯤꯜꯂꯀꯥꯟꯗ
ꯑꯣ ꯑꯗꯨꯕꯨꯗꯤ ꯁꯣꯏꯗ꯭ꯔꯦ
ꯑ
ꯑꯗꯣ ꯅꯨꯄꯤꯅ ꯃꯤꯅ ꯍꯥꯏꯅꯕꯗ ꯅꯨꯄꯤ ꯍꯣꯏꯅ ꯐꯖꯅ ꯁꯦꯕꯥ ꯇꯧꯔꯒꯗꯤ ꯅꯨꯄꯥꯁꯤ ꯅꯣꯏ ꯍꯥꯏꯌꯦꯕ
ꯂꯩꯅꯦ ꯂꯩꯅꯦ ꯑꯍꯜ ꯂꯃꯟꯒꯤ ꯂꯩ ꯋꯥ ꯂꯩꯅꯦ
ꯎꯝ
ꯃꯤꯅ ꯐꯖꯅ ꯁꯦꯕꯥ ꯇꯧꯔꯒꯗꯤ ꯅꯣꯏ ꯍꯥꯏꯔꯤꯕ ꯋꯥꯍꯩꯗꯣ ꯑꯣ ꯌꯥꯝꯅ ꯃꯔꯧ ꯂꯩꯕ ꯋꯥꯍꯩꯅꯤ
ꯎꯝ ꯑꯍꯟ ꯍꯣꯏꯅ ꯑꯍꯟ ꯍꯣꯏꯅ ꯀꯩ ꯀꯔꯤ ꯍꯥꯏꯔꯝꯃꯤꯅꯣ ꯀꯩ ꯀꯃꯥꯏꯅ ꯍꯥꯏꯔꯝꯃꯤꯅꯣ
ꯑꯍꯟꯈꯩꯅꯅꯦ ꯅꯨꯄꯤ ꯐꯔꯗꯤ ꯅꯨꯄꯥ ꯃꯁꯥ ꯐꯩ
ꯎꯝ
ꯋꯥꯈꯜ ꯂꯧꯁꯤꯡ ꯕꯨꯗꯤꯤ ꯊꯣꯛꯏ ꯁꯤꯅꯤ ꯍꯥꯏꯔꯝꯃꯤꯁꯦ ꯑꯗꯣ ꯑꯩꯈꯣꯏꯒꯤ ꯂꯣꯖꯤꯛꯅꯦꯕ ꯍꯥꯏꯔꯝꯃꯤꯁꯦ ꯍꯤꯔꯝ ꯈꯨꯗꯤꯡꯃꯛꯇ ꯌꯦꯡꯉꯏꯑꯕ ꯑꯗꯨꯗꯒꯤ ꯑꯐꯕ ꯅꯨꯄꯤ ꯌꯨꯝ ꯇꯥꯁꯟꯕ ꯄꯩꯁꯥ ꯅꯨꯡꯁꯥ ꯂꯤꯛꯄ ꯅꯨꯄꯤ ꯑꯣꯏꯔꯗꯤ ꯀꯩꯗꯧꯋꯦ ꯃꯃꯥꯅ ꯇꯥꯟꯁꯤꯜꯂꯛꯄ ꯁꯦꯟꯗꯨ ꯐꯖꯅ ꯀꯣ ꯊꯝꯖꯤꯟꯗꯅ
ꯎꯝ
ꯁꯤꯖꯤꯟꯅꯕꯗꯣ ꯐꯖꯅ ꯀꯔꯥꯏꯗ ꯁꯤꯅ ꯁꯤꯖꯤꯟꯅꯒꯗꯕ ꯀꯗꯥꯏꯗ ꯁꯤꯅ ꯇꯨꯡꯁꯤꯟꯒꯗꯕ ꯍꯥꯏꯕꯅꯆꯤꯡꯕ ꯀꯣ ꯍꯧꯧꯔꯅꯤ ꯑꯗꯒꯤꯗꯤ ꯃꯃꯥ ꯃꯄꯨꯔ ꯑꯣꯏꯕꯗꯣ ꯑꯩꯈꯣꯏꯒꯤ ꯀꯗꯥꯏꯗꯒꯤ ꯉꯥꯎꯁꯟꯅꯕ ꯌꯨ ꯊꯛꯆꯕ ꯈꯣꯠꯄ ꯇꯧꯕ ꯂꯩꯗꯅ ꯉꯥꯎꯁꯟꯅꯕ ꯇ ꯇꯧꯗꯅꯕ ꯒ꯭ꯌꯥꯟ ꯇꯥꯕ꯭ꯔꯥ ꯑꯦꯗꯚꯥꯏꯁ ꯇꯞꯄꯤꯗꯅ ꯍꯒ ꯃꯥꯏꯒ ꯇꯥꯟꯅꯗꯅ ꯑꯗꯨ ꯇꯧꯕꯗꯣ ꯑꯩ ꯄꯥꯝꯗꯦ ꯈꯣꯠꯇꯦ ꯌꯥꯝꯅ ꯏꯪꯅ ꯇꯞꯅ ꯀꯣ ꯑꯗꯨꯗꯒꯤ ꯑꯗꯨ ꯇꯧꯕꯗ ꯆꯠꯇꯅꯕ ꯍꯥꯏ ꯇꯔꯦ ꯆꯠꯇꯅꯕ ꯆꯥꯛ ꯊꯣꯡꯃꯤꯟꯅꯁꯤ ꯈꯣꯠꯁꯤ ꯂꯥꯎ ꯍꯥꯏꯗꯅꯀꯣ ꯁꯦꯟꯇ ꯂꯩꯕꯁꯦ ꯅꯨꯡꯉꯥꯏ ꯀꯦ ꯍꯥꯏꯗꯅ ꯁꯨꯝ ꯀꯩꯅꯣ ꯇꯧꯔꯗꯤ ꯑ ꯈꯔ ꯔꯣꯃꯥꯟꯇꯤꯛ ꯑꯣꯏꯍꯜꯂꯗꯤ ꯅꯨꯄꯥꯗꯨ ꯆꯠꯅꯤꯡꯗꯦꯗꯅ ꯑꯗꯨꯗꯒꯤꯗꯤ ꯑ ꯂꯩ ꯑꯗꯨ ꯌꯥꯗꯕ ꯑꯗꯨꯕꯨ ꯑꯌꯥꯝꯕꯁꯦ ꯅꯨꯄꯥ ꯑꯃ ꯐꯪꯉꯦ ꯍꯥꯏꯗꯤ ꯅꯨꯄꯤꯒꯤ ꯈꯨꯠꯇ ꯑꯌꯥꯝꯅ ꯂꯩꯌꯦꯕꯀꯣ
ꯎꯝ ꯎꯝ
ꯅꯨꯄꯥ ꯅꯨꯄꯥꯁꯤꯅ ꯍꯦꯛ ꯅꯨꯄꯤꯁꯦ ꯀꯩꯗꯧꯋꯤ ꯅꯨꯄꯤꯁꯤꯅ ꯍꯦꯛ ꯅꯨꯄꯥꯁꯤꯅ ꯇꯧꯔꯤ ꯈꯨꯗꯤꯡꯁꯤ ꯅꯨꯄꯤꯁꯤ ꯍꯦꯛ ꯌꯥꯌꯥꯅ ꯆꯠꯈ꯭ꯔꯕ ꯑꯗꯨ ꯑꯣꯏꯗꯤ ꯅꯨꯄꯤꯁꯤꯅ ꯅꯨꯄꯤꯁꯤꯅ ꯅꯨꯄꯤꯁꯤꯒꯤ ꯅꯨꯄꯤꯁꯤꯅꯀꯣ ꯅꯨꯄꯥꯁꯤ ꯃꯥꯏ ꯃꯈꯥꯗ ꯀꯟꯇ꯭ꯔꯣꯜ ꯇꯧꯕ ꯉꯝꯃꯔꯣꯏꯕ
ꯎꯝ ꯎꯝ
ꯌꯥꯗꯦ ꯍꯥꯏꯕ ꯃꯇꯝ ꯑꯃ ꯈꯪꯍꯜꯍꯧꯔꯕꯀꯣ ꯅꯧꯔꯤꯉꯩꯗ ꯑꯗꯨ ꯑꯣꯏꯔꯗꯤ ꯃꯥꯅ ꯀꯩꯅꯣ ꯇꯧꯗꯣꯏꯅꯦꯕ ꯑꯗꯨꯗꯒꯤꯗꯤ ꯍꯛ ꯅꯨꯄꯤ ꯃꯁꯥ ꯐꯕ ꯍꯥꯏꯕꯁꯤꯗꯕꯨ ꯃꯆꯥ ꯃꯁꯨ ꯑꯐꯕ ꯇꯧꯗꯅꯀꯣ ꯄꯣꯛꯇꯅ ꯈꯣꯠꯇꯅꯀꯣ ꯑꯗꯨꯃꯥꯏꯅ ꯃꯌꯥꯝ ꯂꯩꯈ꯭ꯔꯦꯗ ꯑꯗꯒꯤ ꯃꯁꯥꯒ ꯅꯣꯏ ꯂꯩꯗꯣ ꯃꯁꯥꯅ ꯅꯣꯏꯈꯠꯍꯜꯂꯛꯏꯗꯣ ꯄꯔ ꯅꯨꯄꯤ ꯌꯥꯎꯗ꯭ꯔꯗꯤ ꯉꯈꯠꯄ ꯌꯥꯔꯣꯏꯕ ꯅꯨꯄꯤꯗꯨꯅ ꯑꯍꯥꯎ ꯑꯊꯨꯝꯕ ꯃꯌꯥꯝ ꯄꯤꯖꯔꯤꯕ ꯈꯪꯉꯕ ꯑꯗꯨꯒꯤ ꯑꯋꯥꯥꯎ ꯑꯊꯨꯝꯗꯣ ꯆꯥꯔꯒꯅꯤ ꯑꯍꯜ ꯂꯃꯟꯅ ꯍꯥꯏꯅꯔꯤꯏꯁꯦ ꯋꯥ ꯌꯥꯝ ꯂꯩꯒꯦꯗ ꯀꯣꯟꯅ ꯇꯥꯛꯄꯤꯒꯦ ꯐꯗꯤ ꯈꯪꯒꯤꯔꯣ
ꯎꯝ ꯎꯝ ꯎ
ꯅꯪꯣ ꯑꯐꯕ ꯅꯨꯄꯤ ꯄꯥꯝꯃꯕ꯭ꯔꯅꯦ
ꯊꯕ ꯅꯨꯄꯤ ꯍꯥꯏꯕꯤꯗꯨꯗꯤ ꯍꯧꯖꯤꯛꯀꯥꯟ ꯇꯥꯡꯉꯦꯗꯅ ꯍꯦꯛꯇ ꯍꯦꯛꯇ ꯐꯪꯗꯕꯅꯤꯅꯀꯣ
ꯇꯥꯡꯉꯗꯣ ꯐꯪꯗ꯭ꯔꯁꯨ ꯑꯐꯪꯕ ꯑꯗꯨꯗꯩ ꯁꯦꯝꯃꯛꯇꯣꯏꯅꯤꯅꯦ ꯅꯪꯕꯣ
ꯍꯣꯏ ꯑꯗꯨꯕꯨꯗꯤ ꯆꯨꯝꯃꯤ
ꯗꯥꯏꯔꯦꯛ ꯑꯐꯕ ꯅꯨꯄꯤ ꯑꯣꯏꯅ ꯗꯥꯏꯔꯦꯛ ꯍꯪꯅꯕ ꯈꯨꯣꯏꯗꯝꯗꯨꯝ ꯂꯩꯔꯗꯤ ꯅꯪꯕꯣ ꯆꯍꯤꯗꯣ ꯑꯥ ꯌꯧꯈꯤꯗꯅ ꯂꯣꯏꯕ ꯇꯥꯔꯦꯅꯦ ꯇꯛ ꯂꯥꯎꯅ ꯆꯥꯅꯕꯗꯣ ꯐꯪꯉꯒ ꯑꯐꯕ ꯅꯨꯄꯤ ꯑꯣꯏꯅ ꯁꯦꯝꯦꯡꯗꯣꯛꯀꯗꯕ
ꯎꯝ ꯎꯝ
ꯂꯩꯇ꯭ꯔꯣ ꯒꯥꯔꯤꯁꯨ ꯒꯥꯔꯤꯁꯨ ꯑꯃꯟꯕ ꯑꯃ ꯊꯔꯛ ꯂꯥꯎ ꯊꯧꯔꯝꯕꯗꯒꯤ ꯑꯩꯈꯣꯏꯅ ꯑꯁ ꯃꯁꯤ ꯒꯥꯔꯤꯁꯦ ꯃꯟꯃꯟ ꯀꯔꯤꯩꯗ ꯊꯧꯕ ꯅꯨꯡꯉꯥꯏꯇꯦꯗ ꯑꯩꯅ ꯐꯖꯅ ꯁꯦꯝꯖꯤꯟꯕꯤꯔ ꯊꯧꯒꯦ ꯀꯥꯏꯅꯒ ꯁꯦꯝꯒꯠꯂꯛꯂꯒ ꯑꯍꯟꯕ ꯃꯥꯜꯂꯛꯄ ꯌꯥꯎꯗ꯭ꯔꯣ
ꯌꯥꯎꯋꯦ ꯌꯥꯎꯋꯦ
ꯑꯗꯨ ꯑꯗꯨꯅꯦ ꯆ ꯃꯥꯅꯦ ꯅꯨꯄꯤ ꯐꯔꯝꯒꯦꯔꯥ ꯐꯔꯝꯃꯣꯏꯔ ꯂꯥꯏꯕꯛꯇ ꯊꯨꯡꯅꯕ ꯑꯃꯗꯣ ꯂꯥꯏꯕꯛꯇ ꯊꯨꯡꯅꯕ ꯑꯃꯗꯣ ꯑꯗꯣ ꯑꯩꯈꯣꯏꯅ ꯁꯦꯝꯕꯤꯒꯗꯕ ꯑꯐꯕꯗ
ꯑꯣ
ꯑꯐꯕꯗ ꯁꯦꯝꯗꯦ ꯌꯥꯔꯛꯇ꯭ꯔꯕꯗꯣ ꯑꯗꯨꯗꯤ ꯑꯗꯨꯝ ꯎꯔꯅꯨ ꯂꯪꯊꯣꯛꯈ꯭ꯔꯣ ꯀꯣꯟꯣꯡꯆꯥꯛꯇ
ꯨꯟꯊ꯭ꯔꯥ ꯀꯨꯟꯊ꯭ꯔꯛꯇ ꯂꯪꯊꯣꯛꯄ ꯌꯥꯔꯦꯕ
ꯎ ꯀꯣꯆꯥꯛꯇ ꯂꯪꯊꯣꯛꯈꯤꯕ ꯌꯥ ꯀꯥꯟꯅꯗꯦꯕ ꯂꯣꯏꯅ ꯄ ꯨꯡ ꯃꯅꯨꯡꯗ ꯂꯣꯏ ꯆꯥꯊꯦꯛꯑꯕ ꯑꯗꯨꯗꯤ ꯁꯦꯝꯃꯨꯕꯩ ꯊꯣꯛꯑꯔꯣꯏꯕꯀꯣ
ꯑꯣ ꯊꯑꯔꯦ ꯊꯣꯛꯑꯦ ꯆꯪꯅꯤꯕ ꯄꯩꯁꯥ ꯄꯩꯁꯥ ꯌꯥꯝ ꯆꯪꯅꯤꯕ
ꯑꯐꯕ ꯑꯃ ꯑꯣꯏꯅ ꯁꯦꯝꯒꯠꯂꯛꯄꯅ ꯃꯇꯝ ꯃꯥꯡꯍꯟꯗꯕꯤꯗ
ꯎꯝ ꯎꯝ
ꯒꯥꯔꯤꯁꯤꯁꯨ ꯈꯪꯉꯤꯗꯅ ꯑꯩꯈꯣꯏꯅ ꯁꯦꯝꯒꯠꯂꯛꯑꯦ ꯃꯁꯤ ꯒꯥꯔꯤꯁꯦ ꯀꯨꯏꯅ ꯁꯥꯟꯅ ꯆꯠꯈꯤꯅꯤ ꯁꯁ꯭ꯔꯤꯀꯥꯔꯗ ꯗ ꯑꯁ ꯌꯥꯔꯔꯣꯏ ꯃꯁꯤ ꯀꯨꯏꯅ ꯁꯥꯟꯅ ꯆꯠꯂꯔꯣꯏ ꯀꯥꯡꯕꯨ ꯀꯥꯡꯕꯨꯗꯤ ꯊꯧꯕ ꯌꯥꯒꯅꯤ ꯍꯥꯏꯕ ꯆꯤꯡꯕ ꯂꯩꯅ ꯑꯗꯨꯃꯥꯏꯅ ꯑꯩꯈꯣꯏꯒꯤ ꯕ꯭ꯂꯣꯛꯀ ꯂꯣꯏ ꯈꯥꯏꯗꯦꯎꯔꯕ ꯑꯦꯛꯇꯤꯚꯒ ꯂꯩꯇ꯭ꯔꯣ ꯑꯗꯨꯅ ꯊꯧꯒꯦ ꯊꯧꯔꯕꯗ ꯀꯌꯥꯝ ꯀꯨꯏꯅ ꯊꯧꯗꯣꯏꯅꯣꯕ ꯒꯥꯔꯤꯗꯤ ꯃꯜꯂꯕ ꯃꯇꯝ ꯆꯥꯅ ꯑꯩꯈꯣꯏꯒꯤ ꯁꯥꯔꯚꯤꯁꯁꯤꯡ ꯆꯠꯇꯅ ꯀꯣ ꯑꯗꯨꯗꯒꯤ ꯃꯇꯝ ꯁ ꯏꯟꯖꯤꯟꯒꯤ ꯆꯦꯛ ꯊꯥꯎ ꯅꯨꯡ ꯌꯦꯡꯗꯅ ꯈꯣꯠꯇꯅ ꯇꯧꯕ ꯒꯥꯔꯤꯗꯨꯗꯤ ꯃꯄꯥꯟ ꯊꯣꯡꯗ ꯃꯟꯖꯔꯁꯨ ꯃꯅꯨꯡꯗꯗꯤ ꯐꯔꯝꯈꯤꯅꯦꯕ
ꯐꯪꯝꯒꯅꯤ ꯐꯪꯅꯤ ꯏꯟꯖꯤꯟꯗꯣ
ꯎꯝꯗ ꯑꯗꯨ ꯂꯣꯡ ꯂꯥꯁꯇꯤꯡ ꯑꯣꯏꯗꯣꯏꯅꯦꯅꯤ ꯑꯗꯨꯃꯥꯏꯅ ꯆꯞ ꯃꯥꯟꯅꯩ ꯍꯥꯏꯇꯥꯔꯦ ꯅꯨꯄꯤꯁꯨ
ꯎꯝ ꯍꯨꯟ
ꯅꯣꯏ ꯕꯕꯥ ꯅꯪ ꯃꯧ ꯊꯤꯖꯤꯜꯂꯁꯤꯒ ꯍꯥꯏꯗ꯭ꯔꯤꯕꯣ ꯅꯪꯕꯣ
ꯑꯁ ꯍꯥꯏꯕ ꯍꯧꯁꯜꯂꯛꯏꯅꯦ ꯇꯧꯔꯤꯁꯦ ꯆꯍꯤꯁꯦ ꯌꯥꯝꯁꯜꯂꯛꯑꯕꯅꯤꯅꯀꯣ
ꯑꯣ
ꯑꯩꯅ ꯑꯩꯒꯤ ꯑꯩꯒꯤ ꯑꯩꯒꯤ ꯈꯟꯕꯗ ꯋꯥꯖꯔꯕꯅꯤ
ꯃꯅꯤꯄꯨꯔꯗ ꯊꯣꯛꯂꯛꯑꯣ ꯑꯗꯨꯒ ꯊꯤꯅꯕ ꯇꯧꯔꯣ
ꯎꯝ ꯀꯩꯅꯣꯒꯤ ꯂꯨꯍꯣꯡꯕꯗꯤ ꯈꯔ ꯋꯥꯠꯂꯤꯗ ꯍꯧꯖꯤꯛ ꯇꯧꯈꯤꯔꯣꯏ
ꯅꯣꯏꯃ ꯍꯥꯏꯔꯦ ꯃꯌꯨꯝꯗꯨ ꯃꯊꯟꯇ ꯂꯩꯔꯤꯅꯦ ꯏꯆꯤꯛ ꯆꯤꯛꯅ ꯂꯩꯕ ꯅꯨꯡꯉꯥꯏꯔꯝꯃꫭꯏ ꯍꯣ ꯍꯥ ꯍꯥꯏꯕꯗꯀꯣ ꯅꯪꯅ ꯆꯗ ꯁꯤꯖꯂꯗꯤ
ꯑꯩꯅ ꯑꯩꯅ ꯂꯩꯕ ꯍꯧꯔꯗꯣꯏꯅꯤꯅ ꯑ ꯂꯩꯔꯒ
ꯅꯪ ꯂꯩꯔꯀꯥꯟꯗꯗꯤ ꯅꯣꯏꯃ ꯅꯣꯏ ꯃꯥ ꯑꯥꯗ ꯑꯃꯨꯛ ꯆꯠꯄꯒ ꯌꯥꯎꯔꯛꯇꯔꯣ
ꯑꯥ ꯆꯠꯂꯔꯣꯏꯗꯕ ꯃꯥ ꯑꯗꯨꯝ ꯃꯅꯤꯄꯨꯔꯗ ꯑꯗꯨꯝ ꯂꯩꯔꯅꯤꯗ ꯃꯅꯤꯄꯨꯔꯗ ꯂꯩꯕꯗꯒꯤ ꯃꯥ ꯀꯩꯅꯣꯒꯤ ꯑꯩꯈꯣꯏꯒꯤ ꯁꯔꯨ ꯆꯤꯛꯄ ꯑꯗꯨꯒ ꯍꯛꯆꯥꯡꯁꯦ ꯁꯔꯨ ꯆꯤꯛꯄ ꯏꯟꯊꯝ ꯆꯝꯕ ꯌꯥꯗꯦꯕ
ꯑꯣ
ꯑꯌꯤꯡꯕ ꯖꯒꯥꯗ ꯂꯩꯕ ꯌꯥꯗꯦꯕ ꯎꯝ
ꯑꯗꯨ ꯈꯔ ꯐꯔꯕꯕ ꯃꯅꯤꯄꯨꯔ ꯂꯩꯕꯗꯩ
ꯐꯔꯦ ꯐꯔꯦ ꯍꯧꯖꯤꯛ ꯃꯥ ꯆꯤꯛꯄ ꯁꯥꯕ ꯐꯔꯛꯑꯦ ꯏꯪꯕꯁꯨ ꯐꯔꯛꯑꯦ ꯑꯗꯨ ꯇꯧꯕꯗꯗꯤ ꯃꯥꯁꯦ ꯃꯥꯏꯒ꯭ꯔꯦꯟꯁꯦ ꯌꯥꯝ ꯇꯣꯏꯅ ꯑꯣꯏꯒꯜꯂꯦꯕꯀꯣ
ꯑꯥ
ꯑꯗꯨꯅ ꯑꯝꯛꯇꯪ ꯀꯩꯅꯣ ꯇꯧꯋꯤ ꯃꯥꯏꯒ꯭ꯔꯦꯟꯁꯦ ꯑꯌꯥꯝꯕꯗꯤ ꯃꯤ ꯍꯥꯏꯅꯕꯗ ꯗꯤꯍꯥꯏꯗ꯭ꯔꯦꯁꯟ ꯑꯣꯏꯕꯒꯤ ꯑꯗꯣ ꯇꯨꯡꯁꯤꯠ ꯐꯥꯗꯕꯒꯤ ꯑꯌꯥꯝꯕ ꯑꯣꯏꯒꯜꯂꯦ ꯑꯩꯁꯨ ꯗꯤꯍꯥꯏꯗ꯭ꯔꯦꯁꯟ ꯑꯣꯏꯔꯒꯗꯤ ꯃꯥꯏꯒ꯭ꯔꯦꯟ ꯍꯧꯋꯤꯕ ꯍꯦꯛꯇ ꯅꯍꯥꯟꯋꯥꯏ ꯃꯥꯏꯒ꯭ꯔꯦꯟ ꯍꯥꯏꯔꯗꯤ ꯑꯩꯈꯣꯏꯒꯤ ꯀꯣꯛ ꯆꯤꯛꯄꯗꯣ ꯀꯣꯛ ꯆꯤꯛꯑꯒꯁꯨ ꯍ‌ꯦꯛꯇ ꯑ ꯑꯌꯨꯛꯇꯅ ꯐ ꯀꯩꯁꯨ ꯆꯤꯛꯇꯦꯀꯣ ꯑꯗꯨ ꯀ꯭ꯂꯥꯁꯇꯒꯤ ꯋꯥꯅꯒ ꯍꯜꯂꯛꯑꯒ ꯑꯁ ꯑꯩ ꯎꯝ ꯋꯥꯅ ꯋꯥꯅꯒ ꯋꯥꯅ ꯍꯜꯂꯛꯄꯅꯦ ꯀꯣꯛꯀ ꯆꯤꯛꯄꯅꯦ ꯀꯥꯏꯅ ꯍꯥꯏꯅꯗꯔꫭ ꯃꯤꯑꯣꯏ
ꯑꯣ ꯍꯣꯏ ꯇꯨꯝꯕ ꯄꯣꯊꯥ ꯐꯪꯗꯕꯒꯤ
ꯍꯣꯏ ꯍꯣꯏ ꯍꯣꯏ ꯍꯣꯏ ꯍꯣꯏ ꯍꯣꯏ
ꯑꯅꯥꯕꯒꯤ ꯑꯣꯏꯅ ꯆꯤꯛꯄ ꯅꯠꯇꯕ ꯄꯣꯊꯥꯕ ꯋꯥꯠ
ꯐꯠꯇꯕ ꯍꯣꯏ ꯍꯣꯏ ꯑꯗꯨꯃꯥꯏꯅ ꯑꯗꯨꯃꯥꯏꯅ ꯃꯤ ꯌꯥꯝ ꯑꯣꯏꯒꯟꯕꯅꯦ
ꯑ ꯄꯨ ꯑ ꯕꫭꯜ ꯌꯦꯡꯉꯤꯅ‌ꯦꯅ ꯕꫭꯜ ꯌꯦꯡꯗ꯭ꯉꯩ ꯃꯃꯥꯡꯗ ꯇꯞ ꯇꯥꯡꯈꯩ ꯑꯩꯈꯣꯏ ꯄꯥꯔꯇꯤ ꯇꯧꯁꯜꯂꯨꯔꯦ ꯑꯗꯨꯒ ꯇꯨꯡ ꯑꯁꯤ ꯑꯌꯨꯛ ꯉꯟꯅ ꯍꯧꯒꯠꯂꯦ ꯑꯗꯨꯗꯩ ꯇꯨꯝꯗꯕꯗꯨꯅ ꯇꯨꯝꯗꯕꯗꯨꯅ ꯇꯨꯝꯗꯕꯗꯨꯅ
ꯑꯥ
ꯉꯥꯛꯇ ꯇꯨꯡꯒꯤ ꯅꯨꯡꯊꯤꯟ ꯇꯧꯒꯦ ꯇꯧꯕꯗꯨꯗ ꯑꯗꯨꯝ ꯊꯦꯝꯅ ꯍꯧ꯭ꯔꯃꯤꯅꯀꯣ ꯑꯗꯨꯝ ꯃꯇꯝꯁꯦ ꯄꯨꯡ ꯑꯗꯨꯝ ꯊꯕꯛ ꯆꯠꯄꯩ ꯇꯥꯏꯃꯨꯡ ꯇꯥꯔꯛꯄ ꯊꯕꯛ ꯆꯠꯂꯦ ꯊꯕꯛꯇꫭ ꯑꯃꯨꯛ ꯍꯜꯂꯒ ꯑꯗꯨꯝ ꯌꯥꯗꯕ ꯇꯥꯏꯃꯤꯡꯁꯦ ꯐꯔꯛ ꯇꯥꯟꯅꯕꯒꯤ ꯑꯗꯨꯅ‌ꯦ ꯇꯧꯐꯝ ꯈꯪꯗꯗꯥ ꯅꯥ ꯂꯩꯔꯤꯁ‌ꯦ ꯅꯣꯏ ꯃꯥꯗꯤ ꯑꯥꯗ ꯌꯨꯝꯗ ꯂꯩꯕꯗꯣ ꯀꯩ ꯀꯩ ꯍꯣꯠꯅꯒꯦ
ꯃꯥ ꯀꯩꯁꯨ ꯍꫭꯠꯅ ꯀꯩꯁꯨ ꯍꫭꯠꯅꯗ‌ꯦꯗ ꯃꯥ ꯑꯈꫭꯏꯃꯥꯗꯣ ꯃꯥꯁꯨ ꯊꯕꯛ ꯌꯥꯝ ꯀꯜꯂꯦꯕ ꯑꯈꫭꯏꯃꯥꯁꯨꯀꯣ
ꯎꯝ
ꯑꯗꯨꯅ ꯐꯤ ꯁꯥꯕ ꯑꯣꯏꯅ ꯍꯧꯔꯁꯤꯔꫭꯅ ꯈꯜꯂꯤꯌ‌ꯦꯉꫭ ꯑꯩꯈꯣꯏꯗ ꯃꯦꯆꯤꯟꯗꯣ ꯂꯩꯔꯒꯀꯣ
ꯑꯣ ꯀꯠꯇ
ꯍꯣꯏ ꯃꯦꯆꯤꯟ ꯑꯃ ꯀꯣꯟꯒꯤ ꯑꯗꯨꯃꯥꯏꯅ ꯐꯤ ꯑꯈꫭꯏꯃꯖꯨ ꯐꯤ ꯁꯥꯔꯝꯃꯦꯕ
ꯎꯝ
ꯍꯧꯖꯤꯛꯇꯕꯨ ꯂꯦꯞꯈꯤꯕꯩ ꯋꯥꯅꯤ ꯐꯤ ꯁꯥꯕ ꯌꯥꯝ ꯀꯜꯂꯝꯃꯦꯕ ꯃꯥꯗꯨꯀꯣ
ꯎꯝ ꯅꯣꯏ ꯅꯣꯏ ꯃꯁꯤ ꯅꯣꯡꯄꯣꯛ ꯁꯦꯃꯥꯏ ꯑꯁꯣꯝꯗꯒ ꯆꯠꯇ꯭ꯔꯕꯣ
ꯅꯨ ꯄꯨꯛ ꯁꯦꯡꯋꯥꯏꯗꯗꯤ ꯆꯠꯇ꯭ꯔꯦꯗ ꯑꯩꯈꯣꯏ ꯃꯥꯗꯤ ꯑꯩꯈꯣꯏ ꯕꯥꯖ ꯄꯥꯛ ꯆꯠꯈꯤꯗ꯭ꯔꯦ ꯎꯝ ꯆꯄꯥꯠꯇ ꯑꯍꯨꯝꯗꯤ ꯀꯩꯅꯣ ꯀꯩꯅꯣꯒꯤ ꯆꯄꯥ ꯆꯥꯃꯄꯥꯒꯤ ꯅꯤꯉꯣꯜꯅꯦꯕꯀꯣ
ꯦꯡꯕꯗꯤ ꯆꯥ ꯐꯅꯤꯡꯉꯣꯅꯦꯕ
ꯑ ꯆꯥꯝꯄꯥꯠꯇꯗꯒꯤꯅꯦ ꯑꯩꯈꯄꯥꯅ ꯅꯄꯣꯛ ꯆꯦꯡꯃꯥꯏꯗꯒꯤꯅꯦꯕ
ꯑꯣ
ꯑꯗꯣ ꯆꯥꯝꯄꯥ ꯆ ꯃꯔꯃꯛꯇ ꯑꯗꯨꯝ ꯆꯠꯂꯤ ꯕꯨꯛꯁ ꯃꯥꯏꯁꯤ ꯄꯥꯛ ꯆꯠꯇ꯭ꯔꯦ
ꯅꯣꯄꯣꯛ ꯁꯦꯛꯃꯥꯏ ꯗ ꯗꯤ ꯅꯣꯏ ꯚ ꯃꯆꯤꯟ ꯃꯅꯥꯎꯁꯦ ꯀꯌꯥꯅꯣ
ꯑꯩꯈꯣꯏ ꯃꯆꯤꯟ ꯃꯅꯥꯎ ꯃꯉꯥꯅꯦ ꯈꯨꯄꯥꯒꯤꯅ ꯑꯗꯣ ꯃꯣꯏ ꯃꯅꯥꯎꯄꯥ ꯑꯃꯗꯤ ꯂꯩꯔꯤ ꯍꯧꯖꯤꯛꯐꯥꯎ ꯅꯣꯡꯄꯣꯛ ꯆꯦꯡꯃꯩꯗ ꯃꯆꯦ ꯃꯆꯦ ꯑꯍꯨꯝꯗꯨꯗꯤ ꯂꯣꯏꯅ ꯑꯃꯅ ꯂꯥꯏꯃꯤꯊꯦꯛꯇ ꯄꯥꯜꯂꯦ ꯑꯃꯅ ꯀꯔꯪꯈꯣꯛꯇ
ꯍ
ꯑꯗꯨꯒ ꯅꯣꯏꯅ ꯁꯅꯨꯝꯝꯕꯝꯅ ꯄꯥꯟꯕ ꯁꯅꯝꯕꯝꯒꯤꯗꯨꯗꯤ ꯅꯨꯄꯥꯒ ꯈꯥꯏꯅꯔꯒ ꯅꯣꯏ ꯁꯨꯃꯥꯏꯗꯅ ꯑꯃꯨꯛ ꯂꯥꯛꯑ ꯂꯩꯌꯦꯕꯀꯣ
ꯑꯣ ꯅꯨꯄꯥꯛ ꯈꯅꯔꯒ
ꯑ ꯈꯥꯏꯅꯔꯒ ꯑꯗꯨꯃꯥꯏꯅ ꯌꯥꯔꯛꯇ꯭ꯔꯕ ꯍꯥꯏꯕꯗꯤ ꯑꯗꯨꯝ ꯑꯣꯠꯄꯗꯣ ꯍꯦꯟꯃꯜꯂꯛꯄꯒꯤꯀꯣ
ꯁꯂꯨ ꯂꯣꯝꯗꯁꯨ ꯃꯊꯣꯡ ꯆꯥꯕ ꯃꯤ ꯂꯩꯇꯕꯅꯤꯅꯤ
ꯑꯣ
ꯈꯔ ꯑꯗꯨꯝ ꯂꯝꯗꯣ ꯈꯔ ꯆꯪꯕꯅꯤꯅꯀꯣ ꯈꯔ ꯑꯐꯕ ꯂꯩꯀꯣ ꯑꯗꯣ ꯑꯌꯥꯝꯕꯅ ꯀꯥꯔꯟ ꯌꯥꯝ ꯍꯥꯏꯌꯦꯕ
ꯎꯝ ꯑꯗꯨꯒ ꯁꯥꯖꯟꯁꯨ ꯆꯪꯕꯅꯤꯅꯀꯣ
ꯑ
ꯅꯣꯏ ꯑꯩꯁꯨ ꯐꯥꯛ ꯀꯥꯎꯅꯗꯦ ꯑꯩꯈꯣꯏ ꯅꯣꯏ ꯀꯀꯥ ꯊꯣꯛꯑꯒꯁꯨꯀꯣ
ꯎ
ꯎꯝ ꯑ ꯃꯔꯛ ꯃꯔꯛꯇ ꯂꯥꯛꯑꯦ ꯑꯩꯈꯣꯏꯅꯦ ꯅꯅꯤꯅꯦꯇꯣꯟꯗꯣ ꯃꯔ ꯃꯔꯛꯇ ꯑꯩꯈꯣꯏ ꯌꯨꯝꯗ ꯂꯥꯛꯇꯨꯅ ꯍꯈ ꯃꯥꯒꯤ ꯑꯗꯨꯝ ꯍꯃꯒ ꯂꯩꯃꯤꯟꯅꯗꯅ ꯑꯗꯨꯒ ꯊꯕꯛ ꯌꯥꯝ ꯆꯤꯜꯂꯛꯄꯗ ꯑꯩꯈꯣꯏ ꯃꯥ ꯃꯇꯣꯝꯇ ꯉꯝꯃꯛꯇꯕꯗꯣ
ꯑꯣ
ꯑꯗꯨꯒꯤ ꯃꯇꯝꯗꯗꯤ ꯑꯩꯈꯣꯏ ꯃꯤꯇꯣꯟꯗꯨ ꯀꯧꯏ
ꯑꯗꯨꯛꯗꯒꯤ ꯍꯂꯛꯄꯗꯥ ꯏꯅꯦ ꯇꯣ
ꯎꯝ ꯍꯣꯏ ꯍꯣꯏ ꯑꯣꯖꯥ